ꯍꯜꯂꯣ ꯍꯜꯂꯣ ꯍꯜꯂꯣ ꯇꯥꯕ꯭ꯔꯣ ꯍꯜꯂꯣ ꯍꯜꯂꯣ ꯚꯏ ꯇꯥꯕ꯭ꯔꯣ ꯍꯦꯜꯂꯣ ꯂꯏꯅꯦꯠꯇ ꯃ ꯃꯥꯔ ꯍꯜꯂꯣ ꯇꯥꯕ꯭ꯔꯣ ꯍꯜꯂꯣ ꯏꯇꯥꯎ ꯇꯥꯗ꯭ꯔꯣ ꯀ ꯂꯏꯟ ꯃꯥꯥꯏꯇꯔ ꯃꯥꯅꯦ ꯍꯂꯣ ꯂꯩꯃꯛ ꯇꯔ ꯇꯧꯒꯦ ꯍꯜꯂꯣ ꯏꯗꯥꯎ ꯔꯥꯗ ꯃꯥꯜꯂꯤ ꯑ ꯌꯥꯗ꯭ꯔꯕ ꯀꯩꯅꯣ ꯍꯦꯜꯂꯣ
ꯍꯜꯂꯣ ꯇꯥꯕꯣꯏꯗꯥꯎ
ꯑꯣ ꯇꯥꯔꯦ ꯇꯥꯔꯦ ꯂꯥꯏꯟ ꯐꯥꯎꯅꯗꯕ ꯀꯩꯅꯣꯝ ꯇꯧꯕ ꯉꯁꯥꯏ ꯁꯥꯏꯏꯗꯒꯤ
ꯑꯗ ꯃꯣꯏꯁꯤ ꯂꯥꯏꯟ ꯈꯤꯇꯪ ꯅꯨꯡꯉꯥꯏꯇꯕ ꯃꯥꯜꯂꯦ ꯑꯗꯨ ꯅꯨꯡꯉꯥꯏꯕ ꯃꯥꯜꯂꯦ
ꯍꯣꯏ ꯑꯗꯨꯅꯦ ꯑꯩꯅ ꯈꯟꯕ ꯑꯩꯅ ꯀꯧꯕ ꯀꯧꯕ ꯉꯁꯥꯏꯗꯒꯤꯩ ꯁꯨꯝ ꯀꯃ ꯇ ꯍꯧꯖꯤꯅ
ꯑ ꯑꯩꯁꯨ ꯆꯥꯎ ꯆꯕ ꯑꯗꯨꯒ ꯑꯩꯅ ꯉ ꯑꯩꯅ ꯉ ꯨ ꯇꯥꯗꯗ ꯀꯩꯗꯧꯔꯨꯔꯅꯣꯖꯤꯅꯦꯩꯅ ꯈꯜꯂꯤꯁꯦ ꯎꯝ ꯐꯔꯦ ꯐꯔꯦ ꯑꯩ ꯏꯇꯥꯎꯗ ꯀꯣꯜ ꯇꯧꯔꯛꯏꯁꯦ ꯑꯗꯨꯒꯤ ꯑꯗꯨꯒꯤ ꯄꯥꯎꯗꯣ ꯍꯥꯏꯒꯦ ꯇꯧꯕꯅꯤꯅꯦ ꯏꯇꯥꯎꯗ ꯌꯥꯝ ꯅꯨꯡꯉꯥꯏꯕ ꯊꯧꯔ ꯑꯃ ꯍꯥꯏꯗꯤ ꯊꯣꯛꯇꯧꯔꯦ ꯍꯥꯏꯇꯥꯔꯅꯦ
ꯎꯝ
ꯑꯗꯨ ꯏꯇꯥꯎꯍꯣꯏꯗꯁꯨ ꯄꯥꯎꯁꯦ ꯑꯩꯅ ꯇꯞꯅꯤꯡꯃꯟꯗꯨꯅ ꯄꯥꯎ ꯐꯥꯎꯔꯛꯏꯅꯦ ꯍꯥꯏꯕꯗꯤ ꯏꯇꯥꯎ ꯍꯣꯏꯒꯤ ꯃꯇꯦꯡꯁꯨ ꯈꯤꯇꯪ ꯄꯥꯝꯖꯕ ꯍꯥꯏꯇꯥꯥꯔꯦꯅꯦ
ꯍꯣꯏ ꯍꯣꯏ ꯇꯧꯕꯕꯨ ꯍꯧꯖꯤꯛ ꯀꯃꯥꯏꯅ ꯇꯧꯋꯤ ꯅꯨꯡꯉꯥꯏꯔꯤꯕ ꯀꯃꯥꯏꯅ ꯇꯧꯔꯤꯒꯦ
ꯑꯁ ꯅꯣ ꯑꯥ ꯅꯨꯡꯉꯥꯏꯔꯦ ꯍꯥꯏꯇꯥꯔꯦꯅꯦꯗꯣ ꯑꯗꯨ ꯇꯥꯎ ꯍꯟꯗꯛꯁꯦ ꯅꯨꯄꯤ ꯑꯃ ꯆꯦꯟꯁꯤꯜꯂꯨꯔꯦ
ꯎꯝ
ꯑꯗꯨꯅ ꯍꯥꯏꯗꯤ ꯌꯨꯝ ꯀꯩ ꯁꯦꯝꯖꯤꯟꯕ ꯀꯩ ꯇꯧꯕꯩ ꯇꯥꯔꯅꯁꯨ ꯃꯇꯦꯡ ꯑꯗꯨꯝ ꯇꯧꯕ ꯂꯥꯛꯄꯤꯕꯅꯦ
ꯍꯣꯏ ꯍꯣꯏ ꯂꯥꯛꯀꯦ ꯂꯥꯛꯀꯦ ꯑꯁ ꯌꯥꯝ ꯐꯩ ꯑꯗꯨꯗꯤꯇꯣ ꯑꯐꯕꯅꯦꯗ
ꯎꯝ ꯁꯤꯒꯤꯗꯃꯛꯇ ꯇꯍꯣꯏꯗ ꯇꯣꯡꯈꯥꯏꯅ ꯍꯥꯏꯕꯁꯨ ꯍꯦꯛ ꯅꯨꯡꯉꯥꯏꯖꯗꯕ ꯍꯥꯏꯇꯥꯔꯦꯅꯦ
ꯆ ꯆꯧꯅꯣ
ꯎꯝ ꯑꯗꯨꯒꯤ ꯍꯥꯏꯗꯤ ꯄꯥꯎ ꯐꯥꯎꯅꯗ꯭ꯔꯁꯨ ꯀꯨꯏꯔꯕꯅꯤꯅ ꯐꯥꯎꯅꯔꯤ ꯀꯥꯟꯁꯤꯗ ꯍꯥꯏꯍꯧꯒꯦꯅ ꯑꯩꯁꯦ ꯇꯝꯍꯧꯒꯦꯅ ꯍꯥꯏꯔꯛꯏꯅꯦꯕ
ꯀꯧꯏ ꯀꯔꯤ ꯌꯦꯟꯁꯥꯡ ꯆꯥꯒꯦ ꯉꯁꯤꯗꯤ ꯀꯔꯤ ꯃꯊꯦꯜ ꯑꯣꯏꯅ ꯇꯧꯔꯒꯦ
ꯑꯁ ꯉꯁꯤꯗꯤ ꯉꯥ ꯑꯣꯏꯅ ꯊꯣꯡꯅꯤꯠꯇꯣ
ꯍꯅꯁꯦ ꯍꯥꯎꯩꯁꯅꯦ
ꯃꯥꯅꯦ ꯃꯥꯅꯦꯍꯥꯎꯕꯅꯤ ꯏꯇꯥꯎ ꯍꯣꯏꯗꯤ ꯀꯃꯥꯏꯅ ꯇꯧꯔꯕ
ꯑꯩꯈꯣꯏꯒꯤꯗꯤ ꯀꯩꯅꯣ ꯇꯧꯔꯦ ꯎꯇꯤ ꯑꯃ ꯇꯧꯔꯦ ꯑꯗꯨꯒ ꯀꯥꯡꯉꯧ ꯑꯃ ꯉꯧꯔꯦ ꯑꯦꯟꯁꯥꯡ ꯃꯊꯦꯜꯁꯦ ꯈꯤꯇꯪ ꯌꯥꯝꯃꯦ ꯑꯗꯒꯤ ꯏ ꯀꯩꯅꯣ ꯏꯔꯣꯝꯕ ꯑꯃ ꯇꯧꯔꯦꯀꯣ ꯑꯩꯈꯣꯏꯒꯤ ꯈꯥꯃꯦꯟꯗꯣ ꯑꯁꯥꯡꯕꯤꯗꯣ ꯐꯅ ꯏꯔꯣꯜꯂꯦ ꯑꯗꯨꯒ ꯌꯣꯡꯁꯥꯛ ꯈꯔ ꯇꯧꯔꯒ ꯍꯥꯏꯇꯥꯔꯦ ꯑꯗꯨꯒ ꯊꯕꯤ ꯑꯃ ꯆꯃꯠ ꯄꯨꯂꯦꯞ ꯐꯖꯅ ꯑꯗꯨꯒ ꯉꯥ ꯑꯃ ꯇꯥꯎꯔꯦ ꯑꯦꯟꯁꯥꯡ ꯃꯊꯦꯜ ꯌꯥꯝꯃꯦ ꯉꯁꯤꯗꯤ
ꯑꯦꯁ ꯑꯗꯨꯅꯤ ꯀꯩꯅꯣ ꯍꯥꯎ
ꯎꯝ ꯐꯖꯅ ꯆꯥꯊꯔꯦ ꯍꯜꯂꯣ ꯊꯥꯎꯁꯤ ꯑꯩꯈꯣꯏ ꯎ ꯃ ꯆꯩꯔꯍꯥꯎꯒꯤꯊꯦꯡꯒ ꯆꯞ ꯃꯥꯟꯅꯔꯦ
ꯑꯥ ꯑꯗꯨꯅꯦ ꯑꯩꯅ ꯍꯥꯏꯖꯒꯦ ꯇꯧꯔꯤꯁꯦ
ꯃꯥꯅꯦ ꯃꯥꯅꯦ
ꯆꯩꯔꯥꯎꯕ ꯃꯦꯇ꯭ꯔꯦꯁꯤꯁꯨ ꯌꯥꯝꯃꯗꯤ ꯍꯥꯎꯋꯤꯗꯅ
ꯎ ꯊꯥꯎꯁꯤꯗꯤ ꯍꯟꯗꯛꯇꯤ ꯈꯔ ꯑꯗꯨꯝ ꯇꯣꯏꯔꯦ ꯍꯥꯏꯇꯥꯥꯔꯦ ꯑꯗꯣ ꯊꯥꯎꯁꯤ ꯌꯥꯔꯤꯉꯩꯗꯤ ꯆꯥꯗꯅꯕꯅꯤ ꯍꯣꯠꯅꯕꯅꯤ ꯑꯗꯨꯝ ꯈꯔ ꯈꯔ ꯍꯜꯂꯒ ꯍꯥꯏꯇꯥꯥꯔꯦꯗꯤ ꯊꯥꯎꯁꯤ ꯈꯔ ꯄꯥꯝꯃꯤꯗꯅ ꯑꯩꯅ ꯑꯃꯨꯛ ꯏꯇꯥꯎ ꯍꯥꯟꯅꯗꯒꯤ ꯈꯪꯉꯝꯃꯅꯤ
ꯃꯥꯅꯦ ꯃꯥꯅꯤ ꯈꯥꯏꯉꯦ ꯈꯥꯏꯉꯦ ꯑꯩꯈꯣꯏ ꯂꯣꯏꯅ ꯍꯧꯃꯤꯟꯅꯔꯛꯄ ꯄꯨꯟꯃꯤꯟꯅꯔꯛꯄ ꯉꯥꯛꯇꯅꯤꯅꯔꯣ ꯑꯃꯅ ꯀꯔꯤ ꯄꯥꯝꯃꯦ ꯑꯃꯅ ꯀꯔꯤ ꯄꯥꯝꯃꯦ ꯂꯣꯏ ꯈꯪꯅꯕ ꯉꯥꯛꯇꯅꯦꯕ
ꯍꯣꯏ ꯑꯗꯨꯅꯤ ꯑꯗꯨꯅ ꯆꯝꯐꯨꯠꯀꯨꯝꯕ ꯀꯩꯒꯨꯝꯕ ꯍꯥꯏꯇꯥꯔꯦ ꯈꯔ ꯃꯅꯥ ꯃꯁꯤꯡ ꯁꯤꯡ ꯈꯔ ꯆꯥꯔꯒ ꯍꯛꯆꯥꯡ ꯐꯩꯗꯅ ꯑꯗꯨꯅ ꯆꯥꯅꯕ ꯍꯥꯏꯗꯤ ꯁꯨꯝ ꯇꯧꯕ ꯍꯥꯏꯇꯥꯔꯦꯅꯦ ꯆꯤꯟꯖꯥꯛꯁꯤꯗꯤ ꯈꯤꯇꯪ ꯑꯩꯈꯣꯏꯒꯤ ꯑꯐꯕ ꯆꯥꯔꯗꯤ ꯑꯩꯈꯣꯏ ꯍꯛꯆꯥꯡꯗꯁꯨ ꯃꯆꯤ ꯑꯣꯏ ꯗꯅ
ꯑ ꯐꯩ ꯐꯩ ꯑꯗꯨꯅ ꯍꯦꯟꯅ ꯐꯩ ꯀꯩꯅꯣ
ꯑꯇꯥꯎ ꯍꯣꯏ ꯍꯧꯖꯤꯛ ꯆꯤꯟꯖꯥꯛꯁꯤ ꯈꯤꯇꯪ ꯍꯥꯏꯗꯤ ꯀꯩꯀꯩ ꯆꯥꯔꯤꯒꯦ ꯍꯥꯏꯇꯥꯔꯦ ꯌꯨꯝꯒꯤ ꯑꯗꯨꯝ
ꯌꯥꯝ ꯐꯕ ꯍꯥꯏꯔꯒꯗꯤ ꯏꯇꯥꯎ ꯆꯥꯕꯁꯦ ꯀꯥꯂꯦꯟꯁꯨ ꯑꯣꯏꯁꯤꯜꯂꯥꯛꯑꯕꯅꯤꯅ ꯑꯆꯝꯕ ꯉꯥꯛꯇ ꯑꯆꯝꯕ ꯉꯥꯛꯇ ꯆꯥꯕꯅ ꯐꯩꯌꯦꯕ
ꯎꯝ ꯃꯥꯟꯅꯤ ꯃꯥꯟꯅꯤ ꯑꯗꯨꯅꯤ ꯑꯩꯅ ꯍꯥꯏꯁꯦ ꯏꯇꯥꯎ ꯑꯆꯝꯕ ꯃꯅꯥ ꯃꯁꯤꯡ ꯁꯤꯡ ꯍꯥꯏꯇꯥꯔꯦ ꯀꯥꯂꯦꯟꯅꯤꯅ ꯊꯕꯤꯒꯨꯝꯕ ꯑꯗꯒꯤ ꯒꯖꯔꯒꯨꯝꯕ ꯆꯝꯐꯨꯠ ꯐꯨꯠꯄ ꯍꯥꯏꯇꯥꯔꯦ ꯑꯗꯨꯒ ꯁꯨꯝ ꯇꯧꯔ ꯆꯥꯕ
ꯑꯇꯩꯁꯨ ꯑꯗꯨꯝ ꯍꯥꯏ ꯗꯤ ꯆꯥꯗꯤ ꯆꯥꯒꯗꯝꯕꯅꯦ ꯍꯥꯏꯗꯤ ꯊꯥꯎ ꯊꯨꯝꯁꯤꯁꯨ ꯆꯥꯗꯕꯗꯤ ꯌꯥꯗꯦ ꯍꯥꯏꯗꯤ ꯃꯇꯥꯡ ꯃꯇꯥꯡ ꯃꯇꯝ ꯃꯇꯝ ꯃꯇꯨꯡ ꯏꯟꯅ ꯍꯥꯏꯇꯥꯔꯦꯅꯦ ꯑꯗꯨꯝ ꯑꯅꯝꯕꯅ ꯌꯥꯔꯤꯒꯩ ꯑꯗꯤ ꯆꯝꯅ ꯆꯥꯕꯁꯤꯅ ꯍꯛꯆꯥꯡꯗꯁꯨ ꯐꯩꯀꯣ
ꯃꯥꯅꯤ ꯃꯥꯅꯤ
ꯏꯇꯥꯎ ꯍꯣꯏꯅꯁꯨ ꯈꯪꯉꯤ ꯑꯗꯨꯅ ꯑꯩꯈꯣꯏꯒꯤ ꯍꯥꯏꯗꯤ ꯍꯛꯆꯥꯡ ꯐꯕ ꯑꯩꯁꯦ ꯍꯧꯖꯤꯛꯀꯥꯟꯗꯤ ꯂꯟꯅꯦꯕ ꯁꯤꯅ
ꯃꯥꯅꯤ ꯃꯥꯅꯤ
ꯑꯗꯨꯅ ꯁꯤꯕꯨ ꯐꯔꯗꯤ ꯍꯥꯏꯗꯤ ꯄꯩꯁꯥꯁꯨ ꯇꯤꯡꯉꯔꯣꯏ ꯍꯥꯏꯗꯤ ꯊꯕꯛ ꯑꯃ ꯑꯃ ꯇꯧꯅꯤꯡꯉꯛꯄꯗ ꯍꯧꯖꯤꯛ ꯆꯞ ꯃꯥꯟꯅꯩ ꯊꯕꯛ ꯊꯧꯔꯝ ꯑꯃ ꯊꯣꯛꯄꯗ ꯍꯧꯖꯤꯛꯀꯥꯟꯗꯤ ꯄꯩꯁꯥ ꯉꯥꯛꯇꯅꯤ ꯏꯇꯥꯎ
ꯃꯥꯅꯤ ꯃꯥꯅꯤ ꯆꯨꯝꯃꯤ ꯏꯇꯥꯎ
ꯄꯩꯁꯥꯕꯨ ꯌꯥꯎꯗ꯭ꯔꯒꯗꯤ ꯊꯕꯛ ꯇꯧꯕ ꯌꯥꯗꯦ ꯑꯗꯒꯤ ꯀꯩ ꯍꯥꯏꯅꯤ ꯄꯩꯁꯥꯅ ꯃꯔꯨꯅꯤ ꯃꯦ
ꯃꯥꯅꯤ ꯃꯥꯅꯤ ꯄꯩꯁꯥ ꯉꯥꯛꯇꯅꯦ ꯍꯧꯖꯤꯛ ꯇꯤ ꯑꯗꯨꯝ ꯑꯃ ꯇꯧꯔꯦ ꯄꯩꯁꯥ ꯑꯃ ꯇꯧꯔꯦ ꯄꯩꯁꯥ ꯑꯗꯨꯅ ꯈꯤꯇꯪ ꯑꯩꯈꯣꯏꯅ ꯏꯁꯥꯅ ꯈꯤꯇꯪ ꯍꯥꯏꯗꯤ ꯆꯦꯛꯁꯤꯟꯕ ꯑꯃ ꯃꯊꯧ ꯇꯥꯏꯌꯦꯕꯀꯣ ꯅꯥꯗ꯭ꯔꯤ ꯅꯥꯔ ꯀꯥꯟꯗꯤ ꯑꯗꯨꯝ ꯍꯥꯏꯗꯤ ꯄꯩꯁꯥ ꯑꯗꯨꯝ ꯇꯤꯡꯗꯧ ꯂꯩꯔꯕꯅꯤꯅ ꯅꯥꯗ꯭ꯔꯤꯉꯩꯗ ꯈꯤꯇꯪ ꯑꯩꯈꯣꯏꯅ ꯐꯁꯅ ꯆꯤꯟꯖꯥꯛꯁꯦ ꯈꯤꯇꯪ ꯑꯩꯈꯣꯏꯅ ꯐꯖꯅ ꯁꯦꯝꯃꯒ ꯆꯥꯕ ꯑꯃ ꯃꯊꯧ ꯇꯥꯏꯌꯦꯕ
ꯃꯥꯅꯦ ꯃꯥꯅꯦ ꯏꯇꯥꯎ ꯍꯧꯖꯤꯛꯀꯥꯟꯗꯤ ꯆꯤꯟꯖꯥꯛꯁꯦ ꯑꯩꯅ ꯑꯩꯁꯦ ꯕꯖꯥꯔꯗꯕꯨ ꯌꯣꯜꯂꯁꯨ ꯀꯩꯗꯧꯔꯁꯨ ꯑꯃ ꯑꯃ ꯇꯧꯔꯁꯨ ꯍꯥꯏꯗꯤ ꯍꯤꯗꯥꯛ ꯀꯥꯞꯄ ꯀꯩꯗꯧꯕ ꯑꯃ ꯑꯃ ꯂꯣꯏ ꯇꯧꯔꯕꯅꯤꯅꯀꯣ ꯆꯥꯕ ꯊꯛꯄꯗ ꯎꯝ ꯆꯥꯕ ꯊꯛꯄꯗ ꯆꯦꯛꯁꯤꯟꯗꯕ ꯌꯥꯗꯦꯕ ꯑꯗꯒꯤ ꯁꯝ ꯍꯥꯏꯗꯤ ꯁꯨꯝ ꯌꯨꯝꯗ ꯊꯥꯖꯕ ꯂꯩꯗꯅ
ꯃꯥꯅꯤ ꯃꯥꯅꯦ ꯌꯨꯝꯗ ꯊꯥꯕ ꯑꯈꯣꯏꯒꯤ ꯎꯝ ꯃꯅꯥ ꯃꯁꯤꯡ ꯎꯍꯩ ꯋꯥꯍꯩ ꯍꯥꯏ ꯇꯥꯔꯦ
ꯑꯣ
ꯈꯣꯏꯗꯤ ꯏꯇꯥꯎ ꯀꯥꯂꯦꯟꯁꯨ ꯑꯣꯏꯕꯅꯤ ꯀꯣ ꯁꯥꯅ ꯅꯨꯡꯊꯤꯟ ꯅꯨꯡꯊꯤꯟꯁꯦ ꯍꯥꯏꯇꯥꯔꯦ ꯑꯈꯣꯏꯒꯤ ꯍꯩꯈꯥꯗꯣ ꯑꯈꯣꯏ ꯌꯨꯝꯂꯛꯇ ꯊꯥꯕ ꯑꯩꯈꯣꯏ ꯍꯩꯈꯥ ꯊꯥꯏꯌꯦꯕ ꯑꯈꯣꯏꯒꯤ ꯍꯥꯏꯇꯥꯔꯦ ꯂꯝꯕꯤ ꯃꯄꯥꯟꯗ ꯑꯗꯨꯝꯕ ꯌꯥꯝ ꯆꯥꯏ ꯍꯥꯏꯇꯥꯔꯦ ꯑꯩꯈꯣꯏꯒꯤ ꯃꯣꯏꯁꯤ ꯑꯗꯨꯝ ꯃꯣꯏꯗꯤ ꯑꯩꯥꯈꯣꯏꯒꯤ ꯍꯤꯗꯥꯛ ꯀꯥꯞ ꯀꯩꯝ ꯌꯥꯎꯗ꯭ꯔꯃꯤꯅꯀꯣ ꯍꯣꯏꯅꯦ ꯆꯥꯕꯔ ꯐ ꯆꯥꯝꯊꯣꯛꯑ ꯆꯥꯕꯗ ꯑꯈꯣꯏꯁꯦ ꯏꯁꯥꯗ ꯌꯥꯝ ꯀꯥꯟꯅꯩꯕ ꯐ꯭ꯔꯦꯁ ꯑꯣꯏꯕꯗꯣ
ꯑꯦ ꯐꯩ ꯀꯩꯅꯣ ꯑꯗꯨ ꯑꯗꯨꯅ ꯈ꯭ꯋꯥꯏꯗꯒꯤ ꯐꯔꯕꯅꯤ ꯀꯩꯅꯣ ꯑꯈꯣꯏꯁꯨ ꯍꯥꯟꯅ ꯍꯤꯡꯒꯣꯜ ꯌꯥꯝ ꯀꯩꯅꯣ ꯇꯧꯔꯝꯕꯅꯦ ꯑꯗꯣ ꯍꯟꯗꯛꯁꯦ ꯑꯣꯛ ꯈꯔ ꯂꯣꯏꯁꯟ ꯇꯥꯔꯦꯅꯦ
ꯍꯣꯏ ꯃꯥꯅꯦ
ꯑꯣꯛ ꯈꯔ ꯌꯦꯟ ꯈꯔ ꯂꯣꯏꯁꯜꯂꯦ ꯑꯗꯨꯅ ꯑꯗꯨꯝꯕ ꯍꯩ ꯔꯥꯁꯦ ꯈꯔ ꯌꯥꯟꯊꯠꯈ꯭ꯔꯦ ꯍꯟꯗꯛꯁꯦ ꯑꯩꯅꯗꯤ ꯌꯥꯝꯗꯤ ꯌꯥꯟꯍꯟꯅꯤꯡꯗꯕꯅꯦ ꯑꯗꯨꯕꯨ ꯍꯥꯏꯗꯤ ꯌꯥꯔꯛꯇꯕ ꯍꯥꯏꯇꯥꯔꯦꯅꯦ ꯂꯝꯁꯨ ꯂꯩꯔꯛꯇꯕ ꯑꯗꯨꯅ ꯈꯤꯇꯪ ꯌꯥꯟꯊꯠꯂꯒ ꯑꯣꯛ ꯃꯆꯥ ꯍꯥꯏꯕꯗꯤ ꯃꯆꯥ ꯑꯃ ꯑꯅꯤ ꯂꯣꯏꯔꯦ
ꯎꯝ ꯌꯥꯝ ꯐꯩꯌꯦ ꯑꯗꯨꯁꯨ ꯏꯇꯥꯎ ꯎꯝ
ꯑ ꯉꯥꯅꯨ ꯈꯔ ꯂꯣꯏꯔꯦ ꯑꯗꯨꯃꯥꯏꯅ ꯇꯧꯔꯦ ꯑꯗꯨꯒ ꯄꯣꯠ ꯆꯩꯁꯨ ꯑꯗꯨꯝ ꯊꯥꯏ ꯊꯥꯗꯕꯗꯤ ꯅꯠꯇꯦ ꯑꯗꯣ ꯍꯩ ꯔꯥꯗꯤ ꯈꯤꯇꯪ ꯋꯥꯠꯂꯦ
ꯎꯝ ꯃꯥꯅꯤ ꯃꯥꯅꯦ ꯑꯩ ꯅꯨꯃꯤꯗꯥꯡꯋꯥꯏꯗ ꯑꯗꯨꯝ ꯑꯩꯈꯣꯏꯒꯤ ꯍꯩꯈꯥ ꯑꯈꯣꯏ ꯍꯩꯈꯥ ꯍꯥꯏꯗꯤ ꯑꯗꯨꯝ ꯌꯥꯝ ꯄꯥꯜꯂꯤꯕ ꯍꯥꯏꯇꯥꯥꯔꯦ ꯑꯈꯣꯏꯒꯤ ꯂꯝꯕꯤ ꯃꯄꯥꯟ ꯍꯥꯏꯇꯥꯥꯔꯦ ꯑꯈꯣꯏꯒꯤ ꯅꯍꯥꯟ ꯑꯩꯈꯣꯏꯒꯤ ꯂꯩꯀꯥꯏꯒꯤ ꯌꯥꯝ ꯊꯥꯕꯒꯤ ꯍꯥꯏꯇꯥꯔꯦ ꯑꯗꯣ ꯍꯌꯦꯡ ꯅꯣꯡꯃ ꯑꯗꯨꯝ ꯀꯣꯛ ꯄꯨꯔꯛꯀꯦ ꯅꯣꯡꯃ ꯀꯣꯡ ꯌꯥꯝ ꯐ꯭ꯔꯦꯁ ꯑꯣꯏꯌꯦꯕ ꯍꯣꯏ ꯑ
ꯋꯥꯔꯤꯖꯨꯅꯨ ꯉꯥꯏꯔꯤ ꯑꯩꯖꯦ ꯁꯣꯝꯗ ꯑ ꯆꯠꯅꯕ ꯊꯕꯛ ꯑꯝ ꯆꯠꯅꯕ ꯇꯧꯔꯒꯦꯅꯦ꯫
ꯍꯣꯏ ꯍꯣꯏ ꯏꯇꯥꯎ ꯌꯥꯏ꯫ ꯍꯌꯦꯡ ꯅꯣꯡꯃ ꯐꯖ ꯄꯨꯜꯂꯖꯤ ꯏꯇꯥꯎ ꯎꯝ ꯎꯝ ꯊꯝꯃꯦ ꯊꯝꯃꯦ ꯎꯝ꯫